ꯑꯥ ꯁꯤ ꯇꯧꯔꯤꯒꯦ
ꯑꯥ
ꯀꯩ ꯇꯧꯒꯦꯕ ꯇꯕ
ꯇꯥꯏ
ꯑ ꯀꯩ ꯇꯧꯔꯤꯒꯦ
ꯀꯩꯁꯟ ꯇꯎꯟꯗꯦ ꯇꯥꯏ ꯀꯔꯤ ꯁꯨꯝ ꯂꯩꯔꯝꯕꯅꯦ
ꯑꯣ ꯌꯨꯝꯗꯒꯤꯔ
ꯌꯝꯗꯗꯒꯤ ꯅꯠꯇꯦ
ꯀꯥꯏꯗ ꯂꯩꯗ
ꯑ ꯑ ꯊꯧꯕꯥꯔ ꯂꯩ ꯌꯥꯝ
ꯑꯄꯥ ꯀꯣꯏꯕ ꯆꯠꯄ ꯃꯥꯜꯂꯤꯅꯦ
ꯅꯠꯇꯦꯍꯦ ꯕꯣꯔꯗꯤꯡꯗ ꯂꯩꯌꯦ ꯅꯪꯁꯨ
ꯍ
ꯆ ꯀ ꯇꯥꯔꯔꯕ
ꯁꯦꯗꯤ ꯍꯁꯥꯏꯗ ꯏꯚꯅꯤꯡ ꯑꯗꯨ ꯑꯗꯨꯃ ꯅ꯭ꯌꯨꯗꯦꯜꯁꯣ ꯍꯧꯔꯒ ꯆꯥꯕꯒꯤ ꯆꯥꯛ ꯆꯥꯗ꯭ꯔꯦ
ꯑꯥ ꯅꯗꯁꯇꯣ ꯍ꯭ꯔꯅꯦ
ꯎꯝ ꯍꯕꯝꯒꯅꯦ
ꯆꯥꯛ ꯆꯥꯔꯕ ꯍꯥꯏꯕ
ꯎ ꯆꯥꯔꯦ ꯑꯩꯈꯣꯏꯗꯤ
ꯀꯔꯤ ꯃꯊꯦꯜ ꯆꯥꯔꯒꯦ
ꯎꯝ ꯗꯥꯎ ꯑꯣꯏꯅ ꯆꯥꯕꯅꯤꯅ
ꯑꯦ ꯏꯚꯅꯤꯡꯗ ꯏꯚꯤꯅꯤꯡꯗ ꯗꯥꯜ ꯆꯥꯅꯕ꯭ꯔꯣ ꯍꯥꯏꯁꯦ
ꯑꯗꯨꯝ ꯆꯅꯗ
ꯍꯥꯎꯕꯅꯤꯗꯜꯕ ꯎꯝ ꯍꯥꯎꯔꯝꯃꯅꯤ ꯑꯍꯤꯡꯗꯕꯨ ꯅꯨꯡꯗꯥꯡꯗꯕꯨ ꯗꯥ ꯆꯥꯔꯤꯅꯦꯅ ꯆꯥꯔꯕ ꯎ
ꯅꯨꯡꯗꯥꯡꯗ ꯗꯧ ꯆꯥꯕ ꯌꯥꯗ꯭ꯔꯕꯅꯤꯅꯦ ꯑꯩꯁꯦ
ꯌꯥꯕꯗꯤꯅꯁꯨ ꯅꯖ ꯗꯜ ꯆꯥꯕꯗꯤ ꯅꯨꯡꯉꯥꯏꯇꯦ ꯗꯅ
ꯑꯥ
ꯀꯩꯗꯧꯔꯝꯃꯤꯅꯣꯕ
ꯑꯁ ꯇꯨꯝꯃꯒꯥ ꯅꯪꯕꯨ ꯋꯥꯔꯤ ꯁꯥꯥꯏꯅꯦ ꯀꯩꯅꯣ
ꯑꯩꯅ ꯍꯥꯏꯗꯤꯅꯦ ꯅꯪ ꯉꯁꯥꯏꯗꯒꯤꯩ ꯀꯩꯗꯧꯔꯝꯃꯤꯅꯣ ꯍꯥꯏꯕꯅꯦꯗ
ꯑꯁ ꯑꯗꯨꯝ ꯇꯨꯝꯃ ꯂꯩꯗ
ꯑ ꯍꯣ
ꯅꯪ ꯀꯣꯜ ꯉꯥꯏꯕ ꯇꯥꯔꯦ ꯍꯥꯏꯕ ꯇꯥꯔꯦ
ꯀꯔꯤꯌꯥ
ꯅꯪꯒꯤ ꯀꯣꯜ ꯉꯥꯏꯕ ꯍꯥꯏꯕ ꯇꯥꯔꯦꯔꯤꯕ ꯇꯨꯝꯃꯒ
ꯕꯣꯜ ꯂꯤꯒꯣꯟꯖꯔꯥ
ꯑꯁ ꯌꯦꯡꯉꯣꯏꯗ
ꯀꯩꯗꯧꯕꯒꯦ
ꯀꯩ ꯀꯦꯟꯅꯕꯅꯣ
ꯑꯦ ꯅꯨꯄꯥꯅꯕꯨ ꯕꯣꯜ ꯌꯦꯡꯗꯦ ꯍꯥꯏꯕ꯭ꯔꯣ
ꯍꯥ ꯌꯦꯡꯗꯦꯗ
ꯎꯝ ꯊꯥꯖꯗꯔꯦ ꯏꯕꯨꯡꯉꯣ ꯕꯣꯂ ꯍꯟꯗꯤ ꯀꯥꯏꯅ
ꯑ ꯄꯦ ꯐꯨꯠꯕꯣꯜ ꯐꯦꯟꯁ ꯅꯅ
ꯎꯝ ꯑꯗꯨꯏꯗꯤ ꯀꯔꯝꯕ ꯐ꯭ꯔꯦꯟꯁꯕ ꯑꯣꯏꯈꯤꯕ
ꯅꯪꯒꯤ ꯍꯥꯥ
ꯍꯥꯥ
ꯅꯪꯒꯤ
ꯀꯩꯅꯣ
ꯅꯪꯒꯤ ꯐꯦꯟ
ꯑꯩꯈꯣꯏꯗꯤ ꯄꯣꯔꯇꯤꯀꯜ ꯑꯣꯏꯖꯩꯔꯤꯌꯦ
ꯄꯛ ꯔꯦꯍꯦ ꯄꯇꯤ ꯀꯗ
ꯑꯩꯈꯣꯏ ꯑꯩꯒꯤ ꯏꯌꯥꯝꯕ ꯔꯅꯨꯡꯁꯤꯌꯦ ꯍꯥꯏꯕ ꯍꯅꯨꯊꯪꯁꯤꯗ ꯌꯥꯝ ꯋꯥꯔꯦꯕ
ꯁꯨꯡꯉꯝ ꯉꯝꯃꯣꯏ ꯅꯣꯏꯒꯤ ꯇꯤꯝꯗꯣ
ꯀꯩꯅꯣ ꯅꯪ ꯐꯨꯠꯕꯣꯜ ꯌꯦꯡꯗꯕ ꯅꯪꯅ ꯀꯔꯤ
ꯍꯥꯥ
ꯑꯣ ꯑꯗꯨꯗ ꯁꯨꯡꯍꯜ ꯍꯥꯏꯔꯛꯏꯗꯨꯅ
ꯌꯦꯡꯗ꯭ꯔꯁꯨ ꯑꯗꯨꯝ ꯈꯪꯉꯤꯅ ꯃꯣꯏ ꯇꯤꯝꯗꯤ ꯀꯨꯏꯔꯔꯣꯏ
ꯑꯣ ꯇꯥꯗ
ꯀꯩ ꯇꯧꯔꯤꯅꯣ ꯍꯧꯖꯤꯛꯇꯤ ꯇꯥꯏ ꯇꯥꯏ
ꯏꯦ ꯑꯁꯨꯝ ꯂꯩꯔꯝꯕꯅꯦ
ꯑ ꯁꯤ ꯍꯤꯒꯀꯦꯌꯥ ꯁꯨꯔꯦ ꯅꯗꯦ
ꯑꯩꯔ ꯐꯤꯐꯇꯤ ꯁꯨꯔꯦ
ꯆ ꯑ ꯐꯤꯞꯇꯤ
ꯑꯥꯎ ꯐꯤꯐꯇꯤ
ꯆꯤꯟꯁꯤꯅ
ꯐꯗꯅꯦ ꯇ꯭ꯋꯦꯟꯇꯤ ꯅꯥꯏꯟ
ꯇ꯭ꯋꯦꯟꯇ ꯅꯥꯏꯟ ꯑ ꯑꯃ ꯀ ꯅꯨꯄꯥꯒ ꯊꯤꯔꯕ꯭ꯔꯥ
ꯀꯔꯤꯅꯣ ꯅꯨꯄꯥ ꯊꯤꯔꯕ꯭ꯔꯥ ꯍꯥꯏꯅ ꯀꯔꯤ ꯍꯥꯏꯅꯤ ꯅꯣꯕꯥꯠꯅꯣꯄꯥ ꯊꯤꯔꯕ꯭ꯔꯥ ꯍꯥꯏꯁꯦ
ꯑꯥ ꯑꯗꯨꯗꯤ
ꯍꯥꯏꯕꯗꯤ ꯀꯔꯤꯅꯣꯕ ꯅꯨꯄꯥ ꯊꯤꯔꯕ꯭ꯔꯥ ꯍꯥꯏꯕꯗꯤ
ꯒꯅ ꯇꯥꯕ ꯌꯥꯏꯅꯦ ꯀꯩꯅꯣ
ꯀꯦ ꯅꯠꯇꯦ ꯑꯩꯅ ꯍꯥꯏꯕꯗꯤꯀꯣ ꯅꯠꯇꯦ ꯑꯩꯅ ꯍꯥꯏꯕ ꯑꯩꯅ ꯍꯥꯏꯕꯗꯤꯀꯣ ꯅꯪꯅ ꯑꯩꯉꯣꯟꯗ ꯅꯨꯄꯥ ꯊꯤꯔꯕ꯭ꯔꯥ ꯍꯪꯕꯗꯣ ꯀꯔꯤ ꯍꯥꯏꯅꯤꯡꯉꯤꯅꯣꯕ ꯍꯥꯏꯕꯗꯤ ꯂꯩ ꯅꯠꯇꯦ ꯑꯩꯈꯣꯏꯅ ꯅꯨꯄꯤꯅ ꯀꯔꯝꯃ ꯍꯥꯏꯅ ꯅꯨꯄꯥ ꯊꯤꯒꯦꯔꯕ
ꯅꯪꯅ ꯍꯥꯏꯅꯤꯡꯉꯤꯕ ꯂꯣꯟꯗꯣ ꯍꯥꯏ ꯑꯩꯉꯣꯟꯗ ꯒ꯭ꯌꯥꯟ ꯇꯥꯍꯜꯂꯣ ꯍꯥꯏꯕꯅꯤ ꯑꯗ ꯅꯪꯅ ꯅꯨꯄꯥ ꯊꯤꯔꯕ꯭ꯔꯥ ꯍꯥꯏꯕꯗꯤ ꯑꯩꯈꯣꯏ ꯅꯨꯄꯤꯅ ꯀꯔꯝ ꯍꯥꯏꯅ ꯅꯨꯄꯥ ꯍꯣꯏ ꯅꯨ ꯅꯨꯄꯥꯗꯗꯤ ꯑꯩꯈꯣꯏꯅ ꯍꯥꯏꯕ ꯌꯥꯏꯑꯕ ꯅꯪ ꯅꯨꯄꯤ ꯊꯤꯔꯕ꯭ꯔꯣ ꯍꯥꯏꯔꯗꯤ ꯑꯗꯨ ꯍꯥꯏꯅꯕꯗꯤ ꯅꯪ ꯅꯨꯄꯤ
ꯅꯪꯒꯤ ꯅꯨꯄꯥ ꯂꯩꯔꯕ꯭ꯔꯥ ꯍꯥꯏꯕꯅꯤꯗ ꯍꯣꯏ
ꯌꯨꯝ ꯄꯥꯜꯂꯕ꯭ꯔꯥ ꯍꯪꯕ ꯅꯠꯇ꯭ꯔꯣ ꯎꯝ ꯌꯨꯝ ꯄꯥꯟꯗ꯭ꯔꯤ ꯑꯩ ꯍꯧꯖꯤꯛ ꯀꯣꯆꯤꯡ ꯁꯦꯟꯇꯔꯗ ꯂꯩꯑꯕꯀꯣ ꯁꯥꯏꯅꯤ ꯀꯅꯣꯚꯤꯗ꯭ꯌꯥꯗ ꯕꯣꯔꯗꯤꯡꯗ ꯂꯩꯑꯕ
ꯑꯣ ꯀꯩ ꯑꯗꯨꯗ ꯑꯗꯨꯝ
ꯑꯣꯖꯥ ꯑꯣꯏꯔꯤꯌꯦ ꯑꯉꯥꯡꯁꯤꯡꯒ ꯑꯉꯥꯡꯁꯤꯡ ꯀꯟꯅ ꯀꯟꯅ ꯇꯧꯔꯤꯌꯦ
ꯑ ꯌ ꯌꯨꯝ ꯄꯨꯡ ꯇꯝꯂꯥ ꯍꯅꯦ ꯅꯪꯤꯁꯨ
ꯍꯣꯏꯅꯦꯅꯦ ꯍꯣꯏ ꯃꯤꯅꯗꯤ ꯑꯗꯨꯃꯥꯏꯅ ꯍꯥꯏꯌꯦꯀꯣ ꯌꯨꯝ ꯄꯥꯟꯕꯒꯤ ꯃꯇꯝ ꯂꯥꯛꯑꯦ ꯍꯥꯏ ꯑꯗꯨꯕꯨ ꯑꯩꯈꯣꯏꯒꯤ ꯋꯥꯈꯜꯗꯗꯤ ꯌꯨꯝ ꯄꯥꯟꯕꯒꯤ ꯋꯥꯈꯜꯁꯦ ꯂꯥꯛꯇꯔꯤꯅꯦ ꯀꯔꯝꯍꯥꯏꯅ ꯇꯧꯕ ꯋꯥ
ꯍꯥꯏꯕꯗꯤ ꯅꯨꯄꯤꯁꯦ ꯊꯥꯔꯇꯤ ꯍꯦꯟꯈ꯭ꯔꯗꯤ ꯈꯔ ꯅꯅꯨꯡꯉꯥꯏ ꯎꯝ
ꯑꯗꯨꯕꯨ ꯑꯩꯈꯣꯏꯒꯤ ꯋꯥꯈꯜꯗꯗꯤ ꯑꯩꯈꯣꯏ ꯋꯥꯈꯜꯗꯨꯗꯤ ꯉꯁꯥꯏ ꯑꯉꯥꯡ ꯃꯌꯥꯝꯗꯨꯒ ꯂꯩꯃꯤꯟꯅꯔꯕꯅꯤꯅ ꯑꯩꯈꯣꯏ ꯋꯥꯈꯜꯗꯤ ꯑꯉꯥꯡ ꯑꯣꯏꯔꯤ ꯍꯥꯟꯅ ꯂꯩꯔꯤ ꯑꯗꯨꯅ ꯀꯃꯥꯏꯅ ꯇꯧꯕ
ꯌꯨꯝ ꯄꯅꯦꯒ ꯑꯉꯥꯡꯉꯄꯣ
ꯌꯨꯝ ꯄꯥꯟꯕꯁ ꯅꯨꯡꯉꯥꯏ ꯎꯝ ꯀꯥꯏꯗꯒꯤ ꯅꯨꯡꯉꯥꯏꯗꯣꯏꯅꯣ ꯅꯨꯡꯉꯥꯏꯗꯣꯏꯅꯣ ꯀꯥꯏꯗꯒꯤ ꯅꯨꯡꯉꯥꯏꯗꯣꯏꯅꯣ
ꯅꯨꯡꯉꯥꯏꯃꯤꯗꯒꯤꯦꯅ
ꯅꯨꯡꯉꯥꯏꯇꯦ ꯅꯨꯡꯉꯥꯏꯇꯦ ꯌꯨꯝ ꯄꯥꯟꯕ ꯍꯥꯏꯕꯁꯤꯗꯤ ꯖꯦꯜꯗ ꯂꯩꯕꯒ ꯆꯞ ꯃꯥꯟꯅꯩ ꯅꯨꯄꯤ ꯍꯥꯏꯕꯁꯤꯗꯤ ꯃꯤꯅꯥꯏ ꯍꯥꯏꯕꯗꯣ
ꯑ ꯅꯪꯁꯨꯦ ꯃꯦ
ꯆꯨꯝꯗ꯭ꯔ
ꯁꯗꯦ ꯑꯗꯨꯗꯦ
ꯄꯥꯟꯅꯕꯣ ꯌꯨꯝꯒꯤ ꯑꯃ ꯇꯧꯔꯁꯤ ꯅꯨꯄꯤ ꯑꯃ ꯇꯧꯔꯁꯤ ꯅꯨ ꯐꯦ
ꯅꯨꯄꯤ ꯅꯨꯄꯥꯅꯅꯦ ꯇꯧꯗꯣꯏꯗ ꯑꯗꯣ
ꯎ ꯏ ꯅꯪ ꯅ ꯆꯎꯔꯦꯕ ꯑꯍꯥꯌꯣ ꯅꯨꯄꯤꯅ ꯄꯣꯊꯥꯗꯧꯕ ꯀꯥꯏꯅ ꯀꯥꯏ ꯄꯣꯊꯥꯕꯅꯣ
ꯌꯨꯝꯒꯤ ꯊꯕꯛ ꯍꯥꯏꯗꯤ ꯑꯗꯨꯝ ꯈꯔ ꯈꯔꯗꯤ ꯇꯧ ꯌꯥꯏ ꯗ
ꯍꯣꯏ ꯑꯗꯨ ꯑꯩꯅ ꯇꯧꯕ ꯌꯥꯗꯦ ꯍꯥꯏꯈ꯭ꯔꯕ ꯍꯣꯏ ꯇꯧꯕ ꯌꯥꯕ ꯀꯣ ꯑꯩꯅ ꯍꯥꯏꯕꯗꯤ ꯍꯥꯏꯅꯕ ꯑꯃ ꯍꯣꯏ ꯑꯩ ꯍꯥꯏꯔꯛꯀꯦ ꯍꯥꯏꯕ ꯉꯥꯏꯈꯣ ꯑꯩꯅ ꯀꯔꯤ ꯍꯥꯏꯅꯕ ꯂꯩꯌꯦꯕ ꯅꯨꯄꯤ ꯍꯥꯏꯕꯁꯤꯗꯤ ꯃꯤꯅꯥꯏꯅꯦ ꯍꯥꯏꯅ ꯍꯥꯏꯅꯕ ꯂꯩꯕ ꯄ꯭ꯔꯣꯚꯇ ꯀꯣ ꯄ꯭ꯔꯣꯚꯞꯇ ꯀ ꯄ꯭ꯔꯚ ꯑꯣꯏꯔꯕꯅꯣ ꯄ꯭ꯔꯣꯚꯇ ꯍꯥꯏꯅꯕ ꯂꯩꯌꯦ ꯅꯨꯄꯤ ꯍꯥꯏꯕꯁꯤꯗꯤ ꯃꯤꯅꯥꯏꯅꯤ ꯍꯥꯏꯅ ꯂꯥꯟ ꯅꯪꯕꯨ ꯊꯕꯛ ꯑꯃ ꯇꯧꯅꯤꯡꯔꯁꯤ ꯅꯨꯄꯤ ꯏꯁꯤꯡ ꯑꯃ ꯄꯨꯔꯛꯅꯉꯥꯏꯁꯤ ꯅꯨꯄꯤ ꯏꯁꯤꯡꯗꯣ ꯑꯃꯨꯛꯇ ꯄꯨꯔꯛꯑꯣ ꯍꯥꯏꯅꯤ ꯍꯥꯏꯗꯕ꯭ꯔꯅꯦ ꯇꯧꯗꯕ꯭ꯔꯥꯅꯦ ꯅ ꯅꯆ ꯅꯨꯄꯤꯒꯨꯝꯕ ꯂꯩꯔꯁꯨ ꯅꯪꯅ ꯏꯁꯤꯡ ꯈꯧꯔꯥꯡꯝꯕ ꯑꯣꯏꯔꯤꯁꯦ ꯏꯆꯟꯅꯨꯄꯤ ꯏꯁꯤꯡ ꯒ꯭ꯂꯥꯁ ꯑꯃꯈꯛ ꯄꯨꯔꯛꯑꯣ ꯍꯥꯏꯔꯅꯦ ꯆꯨꯝꯗ꯭ꯔꯣ
ꯈꯨꯠ ꯑꯅꯤ ꯄꯥꯜꯂꯤꯕꯅꯦ ꯈꯣꯡ ꯑꯅꯤ ꯄꯥꯜꯂꯤꯕꯅꯦ ꯆꯪꯃꯨ ꯆꯪꯉꯒ ꯀꯤꯠꯆꯟꯗ ꯆꯪꯉꯒ ꯊꯛꯄ ꯌꯥꯕ ꯏꯁꯤꯡꯗꯣ ꯏꯟꯆꯟ ꯄꯤ ꯏꯆꯦ ꯏꯁꯤꯡ ꯑꯃꯨꯛꯇ ꯄꯨꯕꯤꯔꯛꯑꯣꯅꯦ ꯊꯥꯛꯅꯉꯥꯏ ꯍꯥꯏꯒꯅꯤ ꯆꯨꯝꯗꯔꯛ ꯑꯗꯨ
ꯑꯗꯨ ꯑꯗꯨꯗꯤ ꯑꯗꯨꯗꯤ ꯃꯤꯅꯥꯏ ꯍꯥꯏꯕ ꯌꯥꯗꯦꯗ
ꯑꯦ ꯊꯕꯛ ꯇꯧꯔꯤ ꯈꯨꯗꯤꯡ ꯅꯨꯄꯤ ꯉꯥꯛꯇꯅꯦꯩ ꯑꯃ ꯇꯧꯔꯁꯨ ꯅꯨꯄꯤ ꯑꯃ ꯇꯧꯔꯁꯨ ꯅꯨꯄꯤ ꯅꯤꯀꯣ ꯅꯨꯄꯥ ꯍꯣꯏ ꯅꯨ ꯅꯨꯄꯥ ꯇꯧꯗꯦ ꯍꯥꯏꯕ ꯌꯥꯗꯦ ꯅꯨꯄꯥꯁꯨ ꯇꯧ ꯇꯧꯋꯦ ꯑꯗꯨꯏꯁꯨ ꯇꯧꯔꯤꯕꯗꯣ ꯅꯨꯄꯥꯁꯤ ꯊꯣꯛꯑꯒ ꯊꯕꯛꯑꯒ ꯄꯩꯁꯥ ꯇꯥꯜ ꯄꯨꯁꯤꯅ ꯑꯩ ꯌꯨꯝꯗ ꯄꯤꯔꯤꯁꯤꯅꯦ ꯑꯗꯨꯕꯨ ꯂꯣꯏꯅ ꯑꯃꯔꯣꯝ ꯍꯥꯏꯔꯗꯤ ꯅꯨꯄꯥꯗꯒꯤ ꯅꯨꯄꯤꯗꯤ ꯅꯨꯄꯤꯅ ꯍꯦꯜꯂꯦꯕ ꯊꯕꯛ ꯁꯨꯕꯁꯦ
ꯎꯝ ꯑꯗ ꯅꯨꯄꯤ ꯍꯥꯏꯕꯗꯤ ꯌꯨꯝꯗ ꯊꯕꯛ ꯁꯨꯗꯣꯏꯅꯦ
ꯎꯝ
ꯗꯣꯃꯤꯅꯥꯏ ꯅꯠꯇꯦꯕ
ꯎꯝ
ꯑꯗꯨꯗꯤ ꯃꯤꯅꯥꯏ ꯍꯥꯏꯕ ꯌꯥꯔꯦ
ꯀꯃꯥꯏꯔ ꯆꯝꯅ
ꯍꯥꯥ
ꯀꯃꯥꯏꯅ ꯍꯥꯏꯕ ꯌꯥꯔꯣꯏꯗꯕꯅꯣꯃ
ꯌꯥꯗꯦ
ꯒꯤꯞ ꯃꯤꯗꯤ ꯑꯦꯛꯖꯝꯄꯜ
ꯅꯪ ꯅꯪ ꯍꯪꯉꯤꯗꯨꯗꯤ
ꯑꯩ ꯈꯪ ꯑꯩ ꯈꯪꯗꯕꯒꯤ ꯅꯠꯇꯕ꯭ꯔꯣ ꯅꯨꯄꯤꯗꯤ ꯃꯤꯅꯥꯏꯅꯦ ꯍꯥꯏꯔꯗꯣ ꯑꯗꯨꯅ ꯅꯪ ꯑꯈꯪꯕ ꯅꯪ ꯈ ꯍꯧꯖꯤꯛ ꯑꯩꯉꯣꯟꯗ ꯄꯤꯔꯛꯑꯣ ꯍꯥꯏꯕ ꯑꯦꯛꯖꯥꯝꯄꯜꯗ
ꯑꯗꯨꯝ ꯃꯤꯅꯥꯏ ꯅꯠꯇꯦ ꯑꯁꯤꯅꯦ
ꯀꯔꯤꯅꯃꯤꯅꯅ ꯎꯝ
ꯍꯣꯏꯁ
ꯍꯥꯏꯔꯣꯅꯦ ꯍꯥꯏꯔꯣꯅꯦ ꯎꯝ ꯇꯥꯏꯌꯦꯦ ꯇꯥꯏꯌꯦꯦ ꯍꯥꯏꯔꯣ ꯍꯥꯏꯔ ꯑꯣ
ꯀꯔꯤ ꯍꯥꯏꯗꯅꯣ
ꯀꯩꯅꯣ ꯑꯩꯅ ꯑꯦꯛꯖꯥꯝꯄꯜꯗꯨ ꯄꯤꯔꯨꯔꯣ ꯍꯥꯏꯌꯦ ꯑꯩꯅ ꯑꯩꯗꯤ ꯈꯪꯗꯕꯅꯤꯅ ꯅꯨꯄꯤꯗꯨꯣ ꯃꯤꯅꯥꯏꯅꯦ ꯍꯥꯏꯔꯛꯦ ꯑꯟꯖꯤꯗ ꯅꯪ ꯑ ꯃꯤꯅꯥꯏ ꯅꯠꯇꯦ ꯍꯥꯏꯔ ꯑꯗꯨꯏꯗꯤ ꯃꯥꯒꯤ ꯑꯦꯛꯖꯥꯝꯄꯜꯗꯨꯣ ꯄꯤꯔꯣ ꯑꯥ
ꯅꯨꯄꯤ ꯍꯥꯏꯕꯁꯤꯗꯤ ꯑꯦꯟꯖꯦꯜ
ꯑꯥ ꯅꯨꯄꯤ ꯍꯥꯏꯕꯕꯁꯤꯦ ꯑꯦꯟꯖꯜꯅꯦꯕ
ꯑꯥ
ꯑꯦꯟꯖꯦꯜꯗꯤ ꯂꯣꯏꯅꯃꯛ ꯑꯣꯏꯗꯕꯅꯦꯀꯣ ꯏꯕꯨꯡꯉꯣ
ꯎꯝ ꯂꯣꯏꯅꯃꯛꯇꯤ ꯑꯣꯏꯔꯣꯏꯕ ꯑꯣ
ꯎ
ꯕꯤꯀꯝ ꯋꯥꯟ ꯍꯥꯏꯕꯅꯤꯗ
ꯑꯗꯨꯏꯗꯤ ꯅꯨꯄꯥꯅ ꯀꯔꯤ ꯑꯣꯏꯕ ꯅꯨꯄꯤꯅ ꯑꯦꯟꯖꯜ ꯑꯣꯏꯔꯤꯗꯤ ꯅꯨꯄꯥꯅ ꯀꯔꯤꯅꯣꯕ
ꯅꯨꯄꯥꯅ ꯑꯦꯟꯖ